ꯑꯣ ꯑꯣ ꯅꯦꯠꯋꯥꯛ ꯈꯔ ꯅꯨꯡꯉꯥꯏꯔ ꯃꯥꯜꯂꯦ ꯐꯖꯅ ꯇꯥꯔꯦ
ꯑꯣ ꯑꯩꯈꯣꯏꯒꯤ ꯀꯩꯅꯣꯗꯣ ꯗ꯭ꯔꯥꯒꯣꯟ ꯐ꯭ꯔꯨꯠꯇꯣ ꯀꯩꯅꯣ ꯇꯧꯔꯦ ꯍꯥꯏꯕ ꯌꯥꯝ ꯅꯣꯛꯅꯤꯡꯕ ꯑꯃ ꯂꯤꯕꯤꯒꯦꯕ ꯉꯁꯤꯖꯦ ꯁꯥꯠꯂꯦꯕꯀꯣ ꯅꯠꯇ‌ꯦ ꯉꯔꯥꯡ ꯁꯥꯠꯄ ꯑꯗꯣ ꯃꯥꯗꯤ ꯅꯨꯡꯗꯥꯡ ꯅꯨꯡꯗꯥꯡ ꯄꯣꯂꯤꯅꯦꯁꯟ ꯇꯧꯒꯗꯕ ꯑꯣꯏ ꯂꯩꯔꯝꯃꯦꯕ ꯕ ꯁꯥꯠꯂꯤꯉꯩꯒꯤ ꯅꯨꯡꯗꯥꯡꯁꯤꯗ ꯅꯣꯡꯉꯥꯜꯂꯒ ꯄꯣꯝꯁꯤꯟꯒ꯭ꯔꯖꯥ ꯄꯣꯝꯁꯤꯟꯒꯗꯕ ꯉꯔꯥꯡ ꯅꯨꯡꯗꯥꯡ ꯁꯥꯠꯄꯩ ꯇꯥꯏꯃꯤꯡꯁꯦ ꯑꯩꯈꯣꯏꯁꯦ ꯈꯪꯍꯧꯗ꯭ꯔꯦ ꯁꯥꯠꯂꯖꯥꯠꯅꯤꯗꯅ ꯑꯗꯨꯒ ꯃꯥꯗꯤ ꯅꯣꯡꯉꯥꯜꯂ ꯀꯥꯟꯁꯤꯗ ꯅꯣꯡ ꯆꯨꯁꯟ ꯁꯟꯈꯤꯕꯒꯤ ꯂꯣꯏꯅꯃꯛ ꯆꯣꯠꯂꯦꯗꯅ ꯃꯥꯏ ꯂꯥꯏꯔꯤꯛꯇꯣ ꯑꯗꯨꯒ ꯑꯩꯈꯣꯏꯁꯦ ꯈꯪꯅꯤꯡ ꯅꯤꯡꯁꯤꯡꯉꯛꯑꯦ ꯄꯣꯂꯤꯄꯦꯁꯟ ꯇꯧ ꯅꯦ ꯅꯨꯡꯁꯥ ꯁꯥꯒ꯭ꯔꯗꯤ ꯄꯣꯝꯁꯤꯟꯈ꯭ꯔꯅꯤ ꯍꯥꯏꯔꯒꯅꯦ ꯑꯌꯨꯛꯇ ꯄꯣꯂꯤꯅꯦꯁꯟ ꯇꯧꯕꯗꯅꯦ ꯃꯥꯒꯤ ꯀꯩꯅꯣꯗꯣ ꯀꯔꯤ ꯀꯧꯒꯦ ꯃꯅꯨꯡꯒꯤ ꯂꯩꯔꯤꯛꯇꯣ ꯑꯝꯇ ꯀꯦꯜꯂꯛꯎ ꯌꯥꯗ꯭ꯔꯦꯅꯦꯍꯦ ꯈꯪꯕ꯭ꯔꯥ ꯏꯁꯤꯡ ꯆꯣꯠꯈ꯭ꯔꯕꯅꯤꯅ ꯑꯗ ꯀꯦꯜꯂꯛꯑꯣ ꯌꯥꯗꯕꯗꯣ ꯀꯩꯅꯣ ꯇꯧꯔꯦꯕ ꯑꯩꯅ ꯅꯝꯗꯅ ꯕ꯭ꯔꯁ ꯑꯃ ꯄꯥꯏꯔꯒ ꯇꯧꯕ ꯀꯥꯟꯗ ꯏꯁꯤꯡ ꯀꯩꯑꯣ ꯄꯨꯂꯞ ꯌꯥꯎꯔꯛꯑꯦꯕꯀꯣ ꯑꯗꯨꯒ ꯃꯤꯒꯤ ꯃꯤꯒꯤ ꯂꯩꯥꯏꯔꯤꯛ ꯈꯤꯛꯐꯝ ꯃꯥꯒꯤ ꯀꯩꯅꯣꯗꯣ ꯑꯗꯨꯗꯗꯤ ꯏꯁꯤꯡ ꯌꯥꯎꯔꯕꯅꯤꯅ ꯈꯤꯛꯄ ꯌꯥꯗ꯭ꯔꯦꯗꯅ ꯆꯠ ꯖꯔ ꯖꯔ ꯅꯥꯟꯅ ꯅꯥꯟꯅ ꯆꯪꯈꯤꯗꯧꯕꯗꯣ ꯑꯗꯨꯃꯥꯏꯅ ꯇꯧꯗꯅ ꯀꯩꯅꯣꯁꯦ ꯗ꯭ꯔꯥꯒꯟ ꯐ꯭ꯔꯨꯏꯠ ꯑꯅꯤꯁꯦ ꯃꯥꯡꯗꯣꯔ ꯃꯥꯜꯂꯦꯕꯀꯣ ꯍꯥꯏꯗꯤ ꯑ ꯈꯤꯛꯄꯨꯗꯤ ꯈꯤꯛꯈ꯭ꯔꯦ ꯑꯗꯨ ꯏꯁꯤꯡ ꯌꯥꯎꯔꯕꯅꯤꯅ ꯌꯥꯗ꯭ꯔꯦ ꯃꯤꯗꯤ ꯏꯁꯤꯡ ꯆꯪꯍꯟꯒꯅꯨ ꯆꯦꯔꯪꯒ ꯑꯣꯝꯖꯜꯂꯒ ꯊꯝꯃꯤꯅꯦꯕ ꯄꯣꯂꯤꯅꯦꯁꯟꯁꯦ ꯅꯨꯡꯗꯥꯡ ꯅꯨꯡꯗꯥꯡ ꯇꯧꯒꯗꯧꯕ ꯑꯣꯏ ꯂꯩꯔꯝꯃꯦꯕ ꯅꯨꯡꯗꯥꯡ ꯁꯥꯠꯂꯦ ꯍꯥꯏꯕ ꯃꯣꯏꯗꯤ ꯅꯣꯡꯉꯥꯜꯂꯒ ꯑꯣꯝꯁꯤꯟꯗꯣꯏꯅꯦ ꯍꯥꯏꯌꯦꯕꯀꯣ ꯄ‌ꯣꯝꯁꯤꯟꯈꯤꯗꯣꯏꯕ ꯑꯗꯣ ꯑꯣꯝꯁꯤꯟꯈ꯭ꯔꯦꯕꯀꯣ ꯑꯗꯨꯒ ꯉꯁꯤ ꯅꯨꯡꯗꯥꯡ ꯑꯃ ꯁꯥꯠ
ꯍꯧꯖꯤꯛ ꯑꯃ ꯁꯥꯠ ꯀꯩꯕꯥ ꯑꯃ ꯁꯥꯠꯂꯦꯕ ꯀꯩꯕꯥ
ꯁꯥꯠꯂꯦꯕꯥ ꯇꯥꯏꯃꯤꯡꯁꯦ ꯑ ꯃꯣꯏꯁꯦ ꯁꯥꯠꯄꯁꯦ ꯃꯥꯟꯅ ꯗꯦꯕ ꯍꯥꯏꯗꯤ ꯑꯃꯅ ꯍꯥꯟꯅ ꯂꯤꯊꯣꯔꯛ ꯑꯃꯅ ꯍꯥꯟꯅ ꯂꯤꯊꯣꯔꯛ ꯇꯧꯕꯅꯤꯅ ꯆꯥꯎꯈꯠꯂꯛꯄꯒꯤ ꯁ꯭ꯇꯦꯞ ꯁ꯭ꯇꯦꯞ ꯈꯦꯠꯅꯕꯒꯤ ꯁꯥꯇ꯭ꯔ ꯄꯨꯂꯞ ꯁꯥꯠꯇꯕꯤꯗꯨꯅꯦꯕ ꯇꯧꯔꯤꯁꯦ ꯑ ꯍꯧꯖꯤꯛ ꯑꯃꯨꯛ ꯁꯥꯠꯂꯦ ꯁꯥꯠꯂꯀꯥꯟꯗ ꯍꯌꯦꯡ ꯅꯣꯡꯉꯥꯜꯗꯤ ꯄꯣꯝꯁꯤꯟꯈ꯭ꯔꯅꯤꯅ ꯑꯩ ꯍꯧꯖꯤꯛꯇꯣ ꯄꯣꯂꯤꯁꯟ ꯇꯧꯔꯝꯃꯦꯕꯀꯣ ꯍꯧꯖꯤꯛ ꯇꯧꯕꯗꯗꯤ ꯃꯥꯒꯤ ꯂꯥꯏꯔꯤꯛꯇꯣ ꯐꯖꯅ ꯀꯦꯜꯂꯛꯑꯦꯕ ꯐꯖꯅ ꯀꯦꯜꯂꯒ ꯃꯥꯒꯤ ꯀꯩꯅꯣꯁꯦ ꯃꯌꯣꯟꯁꯦ ꯑꯗꯨꯗ ꯑꯩꯅ ꯈꯤꯛꯆꯟꯈ꯭ꯔꯦꯕ ꯈꯤꯛꯆꯜꯂꯒ ꯃꯥ ꯍꯥꯏꯗꯤ ꯃꯣꯏꯗꯤ ꯁꯣꯞ ꯁꯣꯞ ꯂꯥꯎꯕ ꯄꯣꯠꯁꯨꯖꯤ ꯏ ꯅꯥꯟꯕꯅꯤꯅ ꯃꯅꯨꯡꯗ ꯑꯗꯨꯝ ꯆꯪꯖꯈ꯭ꯔꯦꯕ ꯑꯩꯅ ꯊꯤꯆꯟꯕꯗꯨꯗ ꯑꯗꯨꯒ ꯍꯧꯖꯤꯛ ꯆꯦꯔꯪ ꯉꯝꯃꯦ ꯑꯅꯤꯗꯨꯗꯤ ꯎ ꯑꯣꯏꯗꯣꯏ ꯃꯥꯟꯗ꯭ꯔꯦꯕꯀꯣ ꯋꯥꯈꯟꯗ ꯁꯨꯝ ꯀꯣ ꯅꯨꯡꯗꯤ ꯅꯨꯡꯉꯥꯏꯇꯦ ꯈꯤꯛꯇꯤ ꯈꯤꯆꯠꯍꯧꯔꯦ ꯉꯔꯥꯡ ꯉꯔꯥꯡꯁꯦ ꯑꯩꯈꯣꯏꯅ ꯆꯦꯛ ꯇꯧꯍꯧꯗꯗꯝꯅꯦꯕ ꯉꯔꯥꯡ ꯁꯥꯠꯂꯦ ꯉꯔꯥꯡꯅꯦꯕ ꯃꯥ ꯊꯠꯂꯤꯁꯦ ꯅꯨꯡꯗꯥꯡꯁꯦ ꯑꯗꯨꯒ ꯅꯣꯡꯉꯥꯜꯂꯒꯗꯤ ꯅꯣꯡ ꯆꯨꯈꯤꯕꯒꯤ ꯂꯣꯏꯅꯃꯛ ꯂꯥꯏꯔꯤꯛꯁꯦ ꯏꯁꯤꯡ ꯆꯣꯠꯈꯤꯕꯒꯤ ꯍꯤꯛꯄ ꯌꯥꯒꯤꯗꯕꯒꯤ ꯇꯥꯏꯃꯤꯡꯗꯨꯣ ꯇꯧꯈ꯭ꯔꯦꯕ
ꯎꯝ
ꯑꯩꯁꯦ ꯅꯨꯡꯉꯥꯏꯇ꯭ꯔꯦꯅꯦ ꯈꯪꯉꯕ ꯑꯅꯤꯗꯨ ꯐꯖꯅ ꯁꯥꯠꯂꯀꯥꯟꯗ ꯍꯥꯏꯅ ꯑꯗꯨꯒ ꯃꯊꯪꯗꯧꯔꯛꯄꯕꯨꯗꯤ ꯅꯨꯡꯗꯥꯡ ꯅꯨꯡꯗꯥꯡ ꯌꯦꯡꯅꯦꯕꯀꯣ ꯁꯥꯠꯄꯁꯦ ꯅꯨꯡꯗꯥꯡꯗ ꯈꯇꯪ ꯁꯥꯠꯄꯅꯤꯅ ꯑꯗꯨꯃꯥꯏꯅ ꯇꯧꯋꯦ ꯀꯌꯥꯝ ꯅꯨꯡꯉꯥꯏꯇꯦ ꯑꯩꯗꯣ ꯑꯗꯨ ꯈꯤꯍꯧꯗꯕꯗꯣ ꯑꯗꯣ ꯃꯣꯏꯗꯤ ꯈꯤꯛꯂ ꯃꯇꯨꯡꯗ ꯀꯩꯅꯣꯝꯅ ꯌꯣꯝꯖꯤꯜꯂ ꯊꯝꯕꯤꯌꯨ ꯍꯥꯏꯕ ꯄꯥꯏꯊꯣꯛꯈꯤꯗꯅꯕ
ꯁ ꯌꯥꯝ ꯌꯥꯝ ꯆꯨꯇꯨꯅ ꯌꯥꯝ ꯆꯪꯒꯗꯣꯏ ꯍꯥꯏꯁꯤꯕ
ꯍꯥꯏꯗꯤ ꯄꯥꯝꯕꯤ ꯑꯃꯃꯜ ꯑꯅꯤꯈꯛꯀꯤ ꯋꯥꯅꯦꯕ ꯌꯥꯝꯅ ꯊꯥꯈ꯭ꯔꯒꯗꯤ ꯈꯤꯛꯄ ꯌꯥꯎ ꯈꯤꯛꯇꯕ ꯌꯥꯎ ꯑꯗꯨꯝ ꯇꯧꯕꯖꯥꯠꯅꯦꯕ ꯈꯪꯕ ꯑꯗꯨꯅꯤꯗ ꯑꯗꯣ ꯍꯧꯖꯤꯛꯀꯤꯗꯨꯗꯤ ꯈꯔꯕꯨꯗꯤ ꯑꯗꯨꯝ ꯈꯤꯛꯅꯕ ꯑꯗꯨ ꯑꯣꯏꯇꯥꯔꯁꯨ ꯀꯥ ꯍꯦꯟꯅ ꯇꯧꯗꯕ ꯑꯗꯣ ꯑꯌꯥꯝꯕ ꯑꯃꯅꯤ ꯑꯍꯨꯝ ꯇꯔꯥ ꯀꯨꯟ ꯊꯥꯕꯗꯤ ꯂꯣꯏ ꯈꯤꯛꯅꯩꯌꯦꯕ ꯑꯩꯈꯣꯏꯒꯤ ꯏꯆꯦ ꯏꯅꯝꯃ ꯕꯤꯅꯥꯟ ꯑꯃ ꯂꯩꯌꯦ ꯃꯥꯒꯤ ꯊꯥꯕꯁꯦ ꯃꯥꯏ ꯂꯣꯏ ꯈꯤꯛꯑꯦꯕ ꯈꯪꯉꯕ ꯑꯗ ꯃꯥꯅ ꯅꯨꯡꯗꯥꯡ ꯇꯧꯒꯗꯝꯕꯅꯤ ꯏꯁꯤꯡ ꯆꯣꯠꯈ꯭ꯔꯗꯤ ꯌꯥꯔꯣꯏ ꯄꯠꯅꯤ ꯄꯨꯝꯅꯤ ꯍꯥꯏꯕ ꯏꯁꯤꯡ ꯆꯠꯈ꯭ꯔꯒ ꯃꯥꯒꯤ ꯃꯥꯒꯤ ꯃꯄꯥꯟꯗꯣ ꯈꯤꯛꯄ ꯃꯇꯝꯗꯗꯤ ꯄꯠꯂꯅꯤ ꯍꯥꯏꯌꯦꯕ ꯍꯥꯏꯗꯤ ꯍꯤꯡꯉꯝꯔꯣꯏ ꯍꯥꯏꯌꯦꯕ ꯈ꯭ꯋꯥꯏ ꯂꯨꯔꯤꯁꯦ ꯑꯩꯈꯣꯏꯅ ꯈꯤꯛꯅꯔꯤꯁꯦ ꯑꯇꯩ ꯅꯠꯇꯦꯕ ꯃꯥꯏ ꯂꯥꯏꯔꯤꯛꯁꯤꯅ ꯃꯅꯨꯡ ꯂꯩꯔꯦꯗꯅ ꯃꯥꯒꯤ ꯃꯌꯣꯟꯁꯦ ꯃꯌꯣꯟꯁꯤꯅ ꯃꯄꯥꯟꯗ ꯂꯩꯕꯤꯅꯦꯕ ꯃꯄꯥꯟ ꯍꯥꯏꯕꯗꯤ ꯍꯦꯟꯇꯣꯔꯛꯑꯒ ꯑꯗꯨꯅ ꯂꯥꯏꯔꯤꯛꯁꯤꯅ ꯈꯤꯇꯪ ꯋꯥꯡꯈꯠ ꯇꯥꯔꯒꯗꯤ ꯂꯥꯏꯔꯤꯛꯁꯤ ꯀꯦꯜꯂꯛꯄ ꯃꯇꯝꯗ ꯅ ꯃꯥꯏ ꯃꯌꯣꯟꯗꯣ ꯇꯥꯖꯒꯗꯕꯗꯣ ꯑꯗꯨ ꯉꯝꯗ꯭ꯔꯦꯕ
ꯁꯤꯁꯤ ꯂꯣꯏꯅ ꯗ꯭ꯔꯒꯣꯜ ꯐꯨ ꯈꯨꯗꯤꯡꯒꯤꯔꯣ ꯅꯣꯏꯒꯤꯗꯣ
ꯑꯥ ꯍꯣꯏ ꯍꯣꯏ ꯈꯨꯗꯤꯡꯃꯛꯀꯤ ꯂꯣꯏꯃꯛ ꯑꯗꯨꯗꯩꯗꯨꯗ ꯂꯥꯏꯔꯤꯛꯁꯤꯅ ꯃꯣꯏꯒꯤ ꯃꯌꯣꯟꯗꯨꯅ ꯈꯤꯇꯪ ꯅꯦꯝꯅ ꯇꯧꯕ ꯀꯥꯡꯕꯨꯒꯤꯗꯤ ꯂꯥꯏꯔꯤꯛꯇ ꯇꯥꯕ ꯉꯝꯃꯦꯕ ꯌꯥꯝ ꯁꯥꯡ ꯁꯥꯡꯅ ꯁꯥꯠꯇꯣꯔꯛꯄ ꯌꯥꯎꯋꯦ ꯁꯥꯡ ꯁꯥꯡꯅ ꯏꯟꯊꯣꯔꯛꯄ ꯌꯥꯎꯋꯦꯕ ꯃꯥꯒꯤ ꯂꯥꯏꯌꯣꯟꯁꯦ ꯑꯗꯨꯗꯨꯅ ꯁꯟꯗꯣꯔꯛꯄ ꯀꯥꯟꯗꯗꯤ ꯂꯥꯏꯔꯤꯛꯇꯨ ꯃꯈꯥ ꯂꯩꯍꯧꯔꯕꯅꯤꯅ ꯈꯤꯛꯊꯔꯛꯄ ꯉꯝꯗ꯭ꯔꯦꯗꯅ ꯑꯗꯨ ꯇꯧꯕꯅꯦꯕ ꯃꯣꯏ ꯑꯗꯨꯗꯨꯅ ꯑꯩꯈꯣꯏꯅ ꯑꯣꯏꯅ ꯈꯤꯛꯆꯟꯕꯤꯕ ꯍꯥꯏꯇꯥꯔꯦꯅꯦ ꯃꯣꯏꯒꯤꯗꯣ ꯑꯗꯨꯃꯥꯏꯅ ꯇꯧꯔꯒꯗꯤ ꯄꯥꯜꯂꯦ ꯍꯥꯏꯌꯦꯦ ꯑꯗꯣ ꯍꯟꯇꯛ ꯌꯦꯡꯉꯒꯦ ꯇ꯭ꯔꯥꯏ ꯇꯧꯔꯒ ꯍꯧꯖꯤꯛ ꯁꯤ ꯍꯦꯛꯇ ꯗ꯭ꯔꯥꯒꯟ ꯐ꯭ꯔꯨꯠꯁꯤꯅꯆꯤꯟꯊꯤ ꯍꯥꯏꯅꯤ ꯍꯦꯛꯇ ꯃꯁꯥ ꯑꯃꯃꯝꯗ ꯀꯨꯟ ꯀꯨꯟꯊ꯭ꯔꯥ ꯀꯨꯟ ꯀꯨꯟꯊ꯭ꯔꯥ ꯊꯣꯛꯂꯛꯏꯁꯦ ꯃꯄꯥꯟꯁꯦ ꯑꯩꯒꯤ ꯇꯔꯨꯛꯈꯛ ꯍꯣ ꯍꯣ ꯍꯣꯏ ꯇꯔꯨꯛꯈꯛ ꯄꯥꯜꯂꯦ ꯍꯥꯏꯔꯝꯗ꯭ꯔꯥ ꯑꯩꯅ ꯅꯪꯉꯣꯟꯗ ꯇꯔꯨꯛꯈꯛ ꯄꯥꯟꯕꯁꯦ ꯇꯔꯨꯛꯈꯛ ꯄꯥꯟꯗ꯭ꯔꯦꯕ ꯍꯧꯖꯤꯛꯇꯤ ꯃꯁꯥ ꯑꯃꯗꯅꯦ ꯗ꯭ꯔꯥꯒꯟ ꯐ꯭ꯔꯨꯏꯠ ꯃꯄꯥꯟꯁꯦ ꯇꯔꯦꯠ ꯅꯤꯄꯥꯜ ꯇꯔꯦꯠꯅꯤ ꯅꯤꯄꯥꯟ ꯁꯥꯔꯦꯕ ꯊꯥ ꯑꯃꯃꯝꯗ ꯑꯗꯨꯗꯣ ꯑ ꯍꯌꯦꯡ ꯃꯥꯁꯦ ꯃꯄꯥꯟ ꯁꯥꯔꯝꯗꯥꯏꯗꯣ ꯑꯗꯨꯗꯏꯗꯨꯗ ꯑꯣꯗꯪ ꯊꯝꯍꯧꯗꯣꯏꯅꯦꯕ ꯑꯣꯔꯣꯏꯗꯕꯈꯩ ꯂꯣꯏꯅꯃꯛ ꯀꯛꯊꯠꯈꯤꯗꯣꯏꯅꯦꯕ ꯍꯥꯏꯗꯤ ꯈꯤꯇꯪ ꯆꯥꯎꯈꯠꯄ ꯉꯝꯗꯕ ꯂꯩꯕꯗꯣ ꯑꯗꯨꯗꯣ ꯀꯛꯊꯅꯤꯗꯗꯤ ꯃꯥꯁꯦ ꯁꯦ ꯃꯁꯥ ꯑꯝꯗ ꯇꯔꯦꯠ ꯄꯥꯜꯍꯟꯕ ꯍꯥꯏꯁꯦ ꯄꯥꯝꯕꯤꯁꯦ ꯄꯨꯡꯗꯨꯣꯃꯨꯛ ꯆꯥꯎꯔ ꯂꯣꯏꯁꯟꯒꯅꯦꯕ ꯃꯍꯩꯗꯣ
ꯑꯗꯨꯅ ꯍꯝꯃ ꯍꯥꯏꯇꯥꯔꯦꯅꯦ ꯅꯪꯅ ꯑꯃ ꯑꯩꯈꯣꯏꯒꯤ ꯑꯗꯨꯃꯥꯏꯅ ꯇꯧꯕꯁꯦ ꯑ ꯂꯣꯏꯅꯃꯛ
ꯄꯥꯜꯍꯜꯂꯣꯏ ꯑꯥ ꯌꯥꯗꯦꯕ ꯑꯥ ꯑꯗꯨ ꯀꯛꯊꯠꯇꯣꯏꯅꯦꯕ ꯑꯩꯈꯣꯏꯅ ꯑꯗꯨ ꯃꯄꯥꯟ ꯁꯥꯔꯛꯄꯗ ꯄꯤꯛꯏꯉꯩꯗꯗꯤ ꯑꯩꯈꯣꯏꯅ ꯊꯤꯗꯦꯛꯄ ꯌꯥꯗꯕ ꯀꯩꯒꯤꯅꯣ ꯍꯥꯏꯗꯤ ꯑꯣꯏꯔꯣꯏꯗꯣꯏꯔꯥ ꯑꯣꯏꯔꯣꯏꯗꯣꯏꯔꯥꯗꯣ ꯈꯪꯗꯦꯗꯅ ꯄꯤꯛꯏꯉꯩꯗꯤ ꯑꯃꯇꯪ ꯁꯧꯍꯜꯂꯒ ꯇꯠꯈꯤꯕꯁꯨ ꯌꯥꯏꯗꯅ ꯑꯗꯨ ꯃꯄꯨꯡ ꯐꯥꯅ ꯆꯣꯡꯕ ꯉꯝꯃꯛꯑꯦ ꯃꯇꯨꯝ ꯃꯇꯨꯝ ꯇꯥꯔꯒ ꯃꯄꯥꯟꯕ ꯎꯕ ꯉꯝꯃꯦꯦ ꯍꯥꯏꯕꯒꯤ ꯇꯥꯏꯃꯤꯡꯗꯨꯗ ꯑꯦ ꯁꯤꯒꯤ ꯈꯤꯇ ꯁꯤꯃ ꯂꯧꯊꯣꯛꯑꯁꯦ ꯁꯤꯃ ꯂꯧꯊꯣꯛꯑꯁꯤꯦꯅ ꯂꯧꯊꯣꯛꯇꯣꯏꯅꯦꯕ ꯈꯪꯉꯕ ꯍꯥꯏꯗꯤ ꯌꯥꯝꯅ ꯄꯥꯜꯍꯟꯕ ꯌꯥꯗꯦꯕ ꯃꯁꯥ ꯑꯃꯝꯗ ꯗ꯭ꯔꯥꯒꯟ ꯐ꯭ꯔꯨꯏꯠꯁꯦ ꯑꯍꯨꯝꯒꯨꯝꯕꯗꯤ ꯄꯥꯜꯍꯟꯕ ꯌꯥꯏꯑꯕꯀꯣ ꯑꯍꯨꯝꯒꯨꯝꯕ ꯑꯅꯤꯒꯨꯝꯕ ꯁꯨꯃꯥꯏꯅ ꯂꯟ ꯂꯟꯅ ꯍꯦꯛꯇꯅꯦ ꯃꯈꯨꯟ ꯈꯨꯗꯤꯡꯒꯤꯅꯦ ꯂꯣꯏ ꯊꯣꯛꯂꯛꯑꯕꯅꯦꯃꯤ ꯍꯧꯖꯤꯛꯁꯦ ꯈꯪꯉꯕ ꯑꯍꯥꯟꯕꯗ ꯇꯔꯨꯛꯈꯛ ꯊꯣꯛꯑꯝꯕꯗꯣ ꯇꯪ ꯉꯁꯪ ꯉꯁ ꯉꯁꯨꯝ ꯉꯁꯝ ꯉꯥꯟꯈꯩ ꯍꯔꯥꯎꯗꯣꯏꯅꯦ ꯍꯔꯥꯎꯗꯣꯏꯅꯦ ꯍꯥꯏꯗꯤ ꯃꯥꯗꯣ ꯄꯥꯟꯕ ꯉꯝꯃꯦ ꯍꯥꯏꯕꯒꯤ ꯑꯗꯨꯕꯨ ꯑꯩꯅ ꯂꯧꯊꯣꯛꯀꯗꯕ ꯈꯔꯗꯤ ꯂꯧꯊꯣꯛꯑꯅꯤꯗꯅ ꯁꯔꯨꯛ ꯈ꯭ꯔꯗꯤ ꯑꯗꯨꯏꯕꯥꯅꯤꯗ ꯑꯗꯨꯗꯤ ꯁꯔꯨꯛ ꯈꯔꯗꯤ ꯂꯧꯊꯣꯛꯑꯅꯤ ꯑꯗꯨꯒ ꯄꯥꯜꯂꯅꯤ ꯌꯥꯝꯗ꯭ꯔꯕꯗ ꯗ꯭ꯔꯥꯒꯟ ꯐ꯭ꯔꯨꯏꯠꯁꯦ ꯇꯔꯥꯃꯨꯛꯇꯤ ꯄꯥꯜꯍꯟꯕ ꯌꯥꯏꯅ
ꯎꯝ ꯌꯥ ꯌꯥꯔꯤꯈꯩ ꯌꯥꯝ ꯌꯥꯝ ꯄꯥꯈꯠꯂꯨ ꯌꯥꯝ ꯌꯥꯝ ꯆꯥꯒꯗꯕꯅꯤ ꯍꯛꯆꯥꯡ ꯐꯕꯅꯤꯅꯀꯣ ꯑꯩꯈꯣꯏꯒꯤ ꯏꯌꯥꯝꯕ ꯑꯃꯒꯤꯁꯨ ꯍꯧ ꯉꯔꯥꯡꯗ ꯉꯍꯥꯛ ꯉꯥꯏ ꯉꯁꯥꯏꯅ ꯉꯔꯥꯡꯅ ꯀꯩꯅꯣ ꯏꯁꯇꯦꯠꯇꯁ ꯊꯝꯃꯝꯕꯅꯦ ꯍꯦꯟ ꯄꯣꯂꯤꯉꯩꯦ ꯀꯣꯔꯗꯤꯅꯦꯁꯟꯗ ꯈꯨꯠꯅ ꯇꯧꯔꯒꯦꯅ ꯇꯧꯔꯒ ꯃꯣꯏ ꯏꯁꯇ꯭ꯔꯛꯇꯦꯁ ꯊꯝꯃꯝꯕꯅꯤꯅꯦ
ꯑꯗꯨ ꯇꯧꯕꯤꯒꯗꯕ ꯑꯣꯏꯅꯔꯝꯃꯦ
ꯑꯣ
ꯑꯣ ꯑꯩꯈꯣꯏ ꯑꯩꯈꯣꯏ ꯄꯥꯅ ꯍꯥꯏꯅꯦ ꯏꯁ ꯂꯤꯁꯤꯡꯗ ꯂꯥꯛꯇ ꯊꯥꯔꯤ ꯃꯌꯥꯝꯗꯨꯕꯨ ꯑꯗꯨ ꯄꯣꯂꯤꯅꯦꯁꯟꯗ ꯇꯧꯔꯝꯒꯗ꯭ꯔꯣꯌꯦ ꯑꯩꯅ ꯄ ꯂꯤꯁꯤꯡꯗ ꯂꯥꯛꯇ ꯊꯥꯕꯗꯨꯗꯤꯅꯦ ꯃꯦꯆꯤꯟꯅꯅꯤ ꯈꯪꯗꯦ ꯀꯩꯅꯣꯝꯅꯅꯤ ꯈꯪꯗꯦ ꯇꯧꯔꯝꯗꯣꯔꯤꯅꯤ ꯍꯥꯏꯕ ꯑꯩꯅ ꯈꯨꯠꯅ ꯆꯪ ꯆꯪꯅꯗꯤ ꯇꯧꯔꯔꯣꯏ ꯍꯥꯏꯕ ꯑꯩꯅ
ꯑ ꯃꯤ ꯈꯔ ꯈꯥꯏꯗꯣꯛꯑꯒ ꯇꯧꯔꯝꯕꯁꯨ ꯌꯥꯏ
ꯅꯠꯇ꯭ꯔꯅꯦ ꯑꯗꯨ ꯂꯣꯏꯕꯨ ꯂꯩꯒꯗ꯭ꯔꯥ ꯍꯥꯏꯕ ꯑꯩꯅ ꯍꯥꯏꯗꯤ ꯑꯁ ꯂꯥꯛꯇ ꯂꯤꯁꯤꯡ ꯊꯥꯕꯁꯤꯕꯨ ꯅꯣꯏꯅ ꯈꯨꯠꯅ ꯁꯨꯝ ꯆꯪ ꯆꯪꯗꯅ ꯄꯣꯂꯤꯅꯦꯁꯟ ꯇꯧꯔꯗꯤ ꯂꯣꯏꯔꯦꯍꯦ ꯑꯅ ꯇꯧꯔꯛꯏꯕ ꯀꯅꯥ ꯇꯧꯗꯣꯏꯅꯣ ꯃꯄꯥꯟ ꯄꯥꯟꯖꯒꯗꯕꯅꯤ
ꯑꯗꯨꯅ ꯎ ꯑꯗꯨ ꯇꯧꯅꯕ ꯍꯣꯠꯅꯕꯗ ꯅꯣꯏ ꯌꯥꯝ ꯆꯟ ꯆꯥꯟ ꯕꯔꯥ ꯕꯔꯤ ꯑꯣꯏꯕ꯭ꯔꯥ
ꯑꯣꯏꯗꯦꯗ ꯀꯩꯝꯇ ꯑꯣꯏꯗꯦ ꯎ ꯑꯣꯏꯗꯦ ꯑꯗꯣ ꯄꯥꯝꯕꯤ ꯌꯥꯝꯃꯛꯑꯒꯗꯤ ꯈꯤꯇꯪ ꯋꯥꯏ ꯍꯥꯏꯕꯩ ꯋꯥꯅꯦꯕꯀꯣ ꯑꯗꯨꯕꯨ ꯑꯗꯨꯕꯨ ꯀꯩꯁꯨ ꯑꯣꯏꯗꯦ ꯃꯤꯅꯤꯠ ꯇꯔꯥ ꯐꯥ ꯆꯪꯕꯁꯨ ꯅꯠꯇꯕꯗꯨꯕꯨ ꯂꯥꯏꯔꯤꯛꯇꯨꯗ ꯈꯤꯛꯊꯔꯛꯑꯅꯤ ꯄꯥꯇ꯭ꯔ ꯑꯃꯗ ꯑꯗꯨꯒ ꯕ꯭ꯔꯁ ꯑꯃꯅ ꯃꯥꯏ ꯀꯩꯅꯣꯗꯨꯗ ꯇꯛ ꯇꯇ ꯍꯥ ꯞ ꯆꯟꯈ꯭ꯔ ꯂꯣꯏꯔꯦ
ꯑ ꯑꯗꯨꯗꯒꯤ ꯎꯝ ꯀꯔꯤꯒꯤ ꯀꯔꯤꯒꯦ ꯅꯍꯥꯟꯗ ꯀꯩꯅꯣ ꯑꯩꯗ ꯎꯔꯝꯕꯅꯤꯅꯦ ꯐꯣꯟꯗ ꯃꯣꯏꯒꯤ ꯗ꯭ꯔꯥꯒꯣꯟ ꯐ꯭ꯔꯨꯏꯠꯁꯤꯡꯗꯣ ꯌꯥꯝ ꯌꯥꯝ ꯆꯥꯎꯅ ꯊꯥꯕꯗꯤ ꯅꯠꯇꯦ ꯐꯥꯡꯕꯗ ꯅꯠꯇꯦ ꯑꯗꯨ ꯑꯣꯏꯔꯁꯨ ꯐꯛꯂꯥꯡꯖꯩ ꯐꯛꯂꯥꯡ ꯑ ꯌꯥꯟꯗ꯭ꯔ ꯍꯜꯂ ꯌꯥꯟꯗ꯭ꯔ ꯍꯜꯂꯒ꯭ꯔꯦ ꯑꯗ ꯍꯥꯏꯗꯤ ꯉꯥꯈꯠꯂꯒ ꯍꯜꯂꯛꯀꯔꯥ ꯑꯥ ꯑꯗꯨꯃꯥꯏꯅ ꯇꯧꯔꯒ ꯇꯧꯔꯒ ꯌꯥꯝ ꯌꯥꯝ ꯄꯥꯟꯕꯒꯤ ꯑꯃ
ꯄꯥꯝꯃꯦꯅꯦ ꯄꯥꯝꯃꯦꯅꯦ ꯋꯥꯜꯗ ꯌꯥꯅꯍꯟꯕꯗꯣ
ꯑꯥ ꯑꯥ ꯑ
ꯏꯃꯥꯟꯅꯕꯤ ꯑꯃꯒꯤꯀꯣ ꯃꯃꯥꯡꯗ ꯇꯦꯛꯊꯛꯒꯩ ꯃꯄꯥꯟ ꯁꯥꯏꯌꯦ ꯄꯔꯦꯡ ꯁꯥꯥꯟꯅ ꯑꯗꯨꯒꯅꯦ ꯑꯃꯠꯇ ꯄꯥꯟꯗ꯭ꯔꯦꯌꯦ ꯑꯩꯅ ꯅꯣꯏ ꯄꯣꯂꯤꯅꯦꯁꯟ ꯇꯧꯕ꯭ꯔꯥ ꯍꯥꯏꯕ ꯏꯆꯦ ꯀꯔꯤꯅꯣ ꯄꯣꯂꯤꯅꯦꯁꯟ ꯍꯥꯏꯁꯦ ꯍꯥꯏꯔꯛꯏꯕ ꯑꯩꯉꯣꯟꯗ ꯑꯅꯦ ꯁꯨꯃꯥꯏꯅ ꯇꯧꯕꯗꯣ ꯍꯥꯏꯕ ꯍꯥꯏꯌꯦ ꯑꯩꯅ ꯑꯗꯨ ꯇꯧꯗꯗꯤ ꯄꯥꯜꯂꯔꯣꯏ ꯍꯥꯏꯕ ꯑꯩꯅꯥ
ꯑꯣ
ꯑꯗ ꯃꯥꯅ ꯑꯗꯨꯒꯤ ꯑꯣꯏꯔꯝꯅꯤꯌꯦꯅ ꯍꯥꯏ ꯃꯥꯅ ꯑꯃꯠꯇ ꯄꯥꯟꯗ꯭ꯔꯦ ꯃꯄꯥꯟꯁꯦ ꯑ ꯄꯔꯦꯡ ꯂꯣꯏꯕꯅꯤ ꯍꯥꯏꯔ ꯃꯄꯥꯟꯁꯦ ꯍꯦꯛꯇ
ꯦꯟ ꯄꯁꯤꯦ ꯑ ꯀꯣꯏ ꯇꯔꯤꯌꯦ ꯑꯗꯨꯃꯥꯏꯅ ꯑꯈꯣꯏꯅ ꯑꯩ ꯐꯦꯁꯕꯨꯛ ꯇꯔ ꯀꯗꯥꯏꯗ ꯑꯃ ꯊꯦꯡꯅꯒꯤꯕꯅꯤ ꯑꯗꯨꯃꯥꯏꯅ ꯇꯧꯋꯤ ꯍꯦꯟꯄꯣꯂꯨꯁꯟ ꯇꯧꯋꯤ ꯑꯗꯨꯒ ꯄꯣꯠꯁꯦ ꯍꯧꯍꯜꯂꯦꯅ ꯑꯗꯨꯀꯥꯟꯗꯇꯤ ꯌꯥꯝ ꯀꯥꯍꯦꯟꯅ ꯈꯟꯖꯜꯂꯨꯗꯦ ꯗꯣ
ꯀꯩꯀꯩꯒ ꯃꯥꯟꯗ꯭ꯔꯣ ꯐꯥꯒꯤꯖꯣ ꯒꯥꯏꯗꯣ ꯃꯥꯟꯗ꯭ꯔꯅꯦ ꯌꯊꯤ ꯋꯥꯔꯦꯝꯒ ꯑꯗꯨꯒ ꯑꯗꯨ ꯇꯧꯗ꯭ꯔꯒꯗꯤ ꯄꯥꯟꯗꯕ ꯑꯣꯏ ꯂꯩꯔꯝꯃꯦ
ꯑꯗꯣ ꯑꯈꯣꯏꯅ ꯈꯤꯇꯪ ꯀꯩꯅꯣ ꯀꯣ ꯍꯥꯏꯗꯤ ꯑꯦꯒ꯭ꯔꯤꯀꯜꯆꯔꯒꯤ ꯃꯔꯝꯁꯤꯗ ꯍꯦꯟꯅ ꯈꯪꯕ ꯑꯣꯏꯇꯥꯔꯒꯗꯤꯀꯣ ꯑꯈꯣꯏꯅ ꯄꯥꯝꯃꯤꯕ ꯄꯣꯠꯁꯤꯡꯁꯦ ꯌꯥꯝ ꯀꯩꯍꯥꯏꯅꯤ ꯂꯝ ꯂꯩꯔꯒ ꯐꯖꯅ ꯅꯥꯟꯅ ꯅꯥꯟꯅ ꯁꯦꯝꯃꯒꯀꯣ ꯀꯩꯅꯣꯁꯤ ꯇꯧꯕ ꯌꯥꯕꯖꯥꯠꯅꯤ ꯐꯥꯔꯃꯤꯡ ꯀꯩꯀꯥꯁꯦ ꯐꯖꯥ
ꯌꯥꯏꯌꯦ ꯌꯥꯏꯌꯦ ꯑꯁ ꯑꯩꯗꯤ ꯁꯦꯝꯖꯦ ꯌꯥꯝ ꯄꯥꯝꯃꯦ ꯍꯥꯏꯕ
ꯁꯦꯝ ꯌꯥꯝ ꯊꯥꯔꯤꯗꯥꯏꯅꯦ ꯀꯔꯥꯏꯗꯅꯣ ꯑꯃ ꯂꯩꯕꯅꯤ ꯐꯥꯝ ꯑꯃ
ꯊꯥꯕꯅꯤ ꯊꯥꯕꯅꯤ ꯍꯟꯗꯛ ꯑꯃ ꯑꯗꯣ ꯑꯩꯗꯤ ꯁꯦꯝꯁꯦ ꯌꯥꯝ ꯄꯥꯝꯃꯦ ꯃꯅꯤꯄꯨꯔꯒꯤ ꯑꯣꯏꯅ
ꯑꯗꯨ ꯌꯨꯝ ꯊꯥ ꯁꯤ
ꯎꯝ ꯑꯗꯨ ꯍꯩ ꯇꯕꯒꯤ ꯃꯥꯜꯂꯦꯀꯣ
ꯑꯣ
ꯍꯥꯏꯗꯤ ꯅꯤꯌꯣꯝ ꯈꯪꯗꯅ ꯊꯥꯕꯒꯤꯀꯣ
ꯇꯪꯗꯤ ꯁꯤꯁꯨ ꯌꯥꯝ ꯁꯤꯒꯜꯂꯦ ꯌꯥꯝ ꯍꯧꯒꯟꯗꯦ ꯀꯥꯏꯁꯦ ꯖꯨꯍꯣꯏ
ꯎꯝ ꯎꯝ ꯑꯗꯣ ꯉꯥꯏꯈꯣ ꯑꯩ ꯐꯣꯟ ꯑꯃ ꯂꯥꯛꯑꯦ ꯑꯝꯇ ꯅꯪ ꯑꯗꯨ ꯑꯃꯨꯛ ꯇꯧꯔꯛꯎ ꯀꯣ ꯑꯩ ꯐꯣꯟꯁꯦ ꯑꯝꯇ ꯄꯥꯏꯈꯠꯀꯦ ꯎꯝ ꯀꯌꯥ